ꯅꯨꯡꯉꯥꯏꯔꯤꯕꯣ ꯍꯧꯒꯜꯂꯦ
ꯌꯥꯝ ꯅꯨꯡꯉꯥꯏꯔꯤ ꯆꯥꯛ ꯆꯥꯗ꯭ꯔꯤ ꯆꯥꯛ ꯂꯥꯝꯃꯒꯦ ꯆꯥꯛ ꯂꯥꯝꯈ꯭ꯔꯦ
ꯅꯪ ꯑꯩꯕꯨ ꯌꯥꯝ ꯃꯤꯁ ꯇꯧꯔ ꯃꯥꯜꯂꯦꯕ
ꯃꯪꯗ ꯎꯕ꯭ꯔꯥ
ꯃꯪꯗ ꯎꯗꯦ
ꯎꯗꯦ
ꯑꯗꯨꯅ ꯅꯪ ꯋꯥ ꯈꯨꯉꯥꯡꯗꯨꯗ ꯀꯩꯅꯣ ꯇꯧꯕꯅꯤꯗ ꯐꯥꯕꯅꯤꯗ
ꯑꯠ ꯆꯥ ꯆꯥ ꯆꯥ ꯆꯥ ꯑꯩ ꯈꯣꯟꯖꯦꯜꯁꯦ ꯅꯪꯒꯤ ꯃꯤꯁ ꯇꯧꯕꯒꯤ ꯈꯣꯟꯖꯦꯜꯅꯦ ꯍꯥꯏꯔꯤꯅꯦꯕ ꯅꯪꯒꯤꯁꯦ
ꯍꯥ ꯍꯣꯏ ꯋꯥꯔꯤꯗꯤ
ꯑꯩꯒꯤ ꯈꯣꯟꯖꯦꯜꯗꯨꯅ ꯅꯪ ꯈꯪꯉꯦ ꯍꯥꯏꯕ ꯋꯥꯅꯦꯕ
ꯎꯨ ꯅꯪ ꯈꯣꯟꯖꯦꯜꯗ ꯅꯪ ꯋꯥ ꯈꯨꯉꯥꯡꯗꯨꯅ ꯈꯪꯉꯦ ꯅꯪ ꯅꯪꯁꯦ ꯑꯩ ꯌꯥꯝ ꯃꯤꯁ ꯇꯧꯕ ꯃꯑꯣꯡꯗ ꯁꯨꯝ ꯈꯪꯉꯦꯗꯅ ꯋꯥ ꯉꯥꯡꯕꯀꯥꯟꯗ ꯑꯗꯨꯅꯦꯗꯅ
ꯑꯗꯣ ꯑꯗꯣ ꯀꯩꯒꯤꯅꯣꯀꯣ ꯅꯪꯁꯦ ꯑꯩꯉꯣꯟꯗ ꯌꯥꯝ ꯌꯥꯝꯅ ꯈꯪꯒꯜꯂꯦꯕ ꯀꯔꯤꯒꯤꯔꯥ
ꯑꯗꯨꯝ ꯈꯪꯉꯦ ꯅꯪ ꯅꯪ ꯃꯥꯏꯗꯣ ꯃꯤ ꯑꯇꯩꯒ ꯃꯥꯅꯗꯦꯕꯀꯣ ꯑꯗꯨꯢꯅꯤ
ꯑꯦ ꯅꯪ ꯑꯦ ꯑꯦ
ꯑꯩ ꯈꯛꯇ ꯅꯠꯇꯦ ꯃꯤ ꯑꯇꯩꯁꯨ ꯃꯤ ꯑꯇꯩꯁꯨ ꯁꯨꯃꯥꯏ ꯑꯣꯏ ꯔꯝꯒꯅꯤ ꯅꯪ ꯃꯥꯏꯗꯣ ꯀꯩꯅꯣ ꯅꯪ ꯅꯪꯒꯤ ꯋꯥꯈꯜꯗꯒ ꯌꯥꯝ ꯐꯥꯕ ꯌꯥꯝ ꯂꯥꯏꯕꯅꯦꯕꯀꯣ ꯑꯩ ꯈꯛꯇ ꯅꯠꯇꯦ ꯃꯤ ꯑꯇꯩꯁꯨ ꯁꯨꯃꯥꯏꯅ ꯇꯧꯔꯝꯒꯅꯤ
ꯑꯩꯒꯤ ꯋꯥꯈꯜꯗꯣ ꯑꯩꯒꯤ ꯄꯨꯛꯅꯤꯡ ꯂꯩ ꯑꯥ ꯄꯨꯛꯅꯤꯡꯗ ꯂꯩꯕꯗꯣ ꯃꯥꯏꯗ ꯐꯥꯎꯗꯣꯛꯑꯦ ꯍꯥꯏ ꯕ꯭ꯔꯣꯕ ꯅꯪꯒꯤꯁꯦ
ꯑꯥ ꯐꯥꯎꯔꯦ ꯐꯥꯎꯋꯦ ꯐꯥꯎꯋꯦ ꯑꯥ ꯑꯩ ꯈꯛꯇ ꯅꯠꯇꯦ ꯃꯤ ꯑꯇꯩꯁꯨ ꯁꯨꯃꯥꯏꯅ ꯈꯪꯉꯝꯒꯅꯤ ꯎꯔꯝꯒꯅꯤꯀꯣ
ꯑꯁ ꯈꯪꯗꯦꯗ ꯅꯥ ꯅꯊꯟꯗꯅꯦ ꯑꯗꯨꯃꯥꯏ ꯉꯥꯡꯔꯛꯄ ꯃꯤ ꯀꯅꯥꯝꯇ ꯍꯥꯏꯗꯦꯅ
ꯎꯝ ꯑꯩ ꯑꯩꯗꯤ ꯋꯥ ꯂꯣꯠꯄ ꯂꯩꯗꯕꯒꯤ ꯀꯣ ꯃꯤꯒꯨꯝꯅ ꯂꯣꯠꯇꯦꯕ ꯒꯩꯗꯤ ꯑꯗꯨꯏꯅꯦ
ꯄꯥꯔꯅꯦ ꯑꯗꯨꯗꯤ ꯑꯗꯨꯗꯤ ꯅꯪ ꯑꯗꯨꯗꯤ ꯅꯪ ꯑꯩꯉꯣꯟꯗ ꯌꯥꯝ ꯈꯟꯖꯕ ꯃꯥꯜꯂꯦ
ꯒ꯭ꯌꯥꯟ ꯇꯥꯔꯦꯀꯣ ꯑꯩꯅ ꯉꯥꯡꯉꯤꯁꯦ ꯈꯟꯕ ꯈꯟꯗꯕ ꯋꯥ ꯅꯠ ꯇꯦ ꯅꯪ ꯋꯥꯈꯟꯗ
ꯅꯠꯇꯦꯕ ꯃꯤ ꯑꯇꯣꯞꯄꯅꯁꯨ ꯑꯩꯉ ꯅꯪ ꯅꯪꯒꯨꯝꯅ ꯇꯧꯔꯗꯤ ꯍꯥꯏꯔꯛꯀꯅꯦꯕ ꯑꯩ ꯑꯥ ꯅꯪ ꯅꯪꯗꯨ ꯑꯗꯨꯃꯥꯏꯅ ꯇꯧꯋꯦ ꯍꯥꯏꯕꯗ ꯍꯥꯏꯔꯛꯀꯅꯦꯕ ꯍꯥꯏꯔꯛꯇꯦꯕ ꯑꯗꯣ ꯅꯠꯇꯦ ꯅꯪꯒꯤ ꯁꯦ ꯑꯁ ꯅꯪ ꯑꯩꯉꯣꯟꯗ ꯈꯜꯂꯦ ꯈꯪꯉꯦ ꯈꯪꯉꯦ ꯅꯪ ꯑꯩꯉꯣꯟꯗ ꯌꯥꯝ ꯈꯟ ꯈꯟꯖ ꯈꯜꯂꯦ ꯈꯪꯒꯦ
ꯏꯕꯥꯅꯤꯒꯨꯅ ꯐ꯭ꯔꯤ ꯑꯣꯏꯗꯦꯕꯀꯣ ꯑꯗꯨꯒꯤ ꯂꯥꯝꯅ ꯃꯣꯏꯗꯤ ꯂꯥꯝꯅꯕꯅꯤꯅ ꯉꯥꯡꯒꯗꯕꯗꯣ ꯌꯨꯝꯗꯤ ꯏꯀꯥꯏꯌꯦꯕ ꯃꯣꯏꯗꯤ ꯑꯩꯒꯨꯝꯅꯤ ꯀꯩꯅꯣ ꯇꯧꯗꯦꯕ ꯑꯩꯗꯤ ꯀꯥꯏꯗꯤ ꯅꯪꯕꯨ ꯑꯩꯗꯤ ꯋꯥ ꯂꯣꯠꯄꯁꯨ ꯂꯩꯇꯦ ꯍꯥꯏꯗꯤ ꯂꯩꯕꯗꯣ ꯑꯗꯨꯝ ꯍꯥꯏꯗꯣꯛꯄꯅꯦꯕ ꯑꯩꯗꯤ ꯑꯗꯨꯏꯅꯦ ꯌꯥꯝ ꯑꯗꯨꯗ ꯀꯩꯅꯣ ꯌꯥꯝ ꯑꯗꯨꯗ ꯂꯥꯟꯅ ꯈꯟꯖꯤꯜꯂꯨꯅꯨꯀꯦ ꯍꯥꯏꯗꯤ ꯂꯥꯟꯅ ꯈꯟꯒꯅꯣꯕ
ꯂꯥꯟꯅ ꯈꯟꯗꯦꯕ ꯑꯩꯅ ꯆꯨꯝꯅꯥ ꯈꯟ ꯈꯟꯕꯅꯦꯕ ꯅꯪꯅ ꯑꯃꯨꯛ ꯁꯦꯔꯥꯟꯇꯨꯔꯟ ꯑꯃꯨꯛꯀ ꯈꯟꯖꯤꯟꯈ꯭ꯔꯦꯗ
ꯎꯝ ꯑꯗꯨꯏꯅꯦ ꯅꯪ ꯋꯥꯈꯜꯒ ꯂꯥꯟꯅ ꯆꯠꯄ ꯌꯥꯗꯦꯍꯦ ꯁꯨꯝ ꯅꯪꯅ ꯐꯥꯎꯔꯤꯗꯣ ꯑꯩ ꯁꯨꯝ ꯍꯥꯏꯗꯣꯛꯄ ꯋꯥꯅꯤꯗ
ꯑꯩꯅ ꯐꯥꯎꯔꯤꯁꯦ ꯅꯪ ꯈꯪꯉꯤꯁꯦ ꯀꯔꯤ ꯃꯔꯝꯒꯤꯅꯣ ꯍꯥꯏꯕ ꯄꯥꯅꯤꯗ ꯀꯔꯝ ꯍꯥꯏꯅ ꯅꯪꯉꯣꯟꯗ ꯐꯥꯎꯕꯔꯕ
ꯆꯤꯡꯒꯁꯦ ꯌꯥꯝ ꯍꯩꯗ ꯀꯩ ꯌꯦꯟꯁꯪ
ꯍꯟꯗꯛꯃꯥꯏ ꯐꯅ ꯈꯪꯗꯦ ꯃꯃꯤꯡ ꯈꯪꯗꯦ
ꯅꯥꯇꯦ ꯆꯤꯡ ꯃꯃꯤꯡ ꯈꯪꯗꯕ ꯏꯟꯖꯥꯡ ꯎꯝ
ꯑꯗꯣ ꯃꯅꯥꯗꯣ
ꯑꯗꯨꯏꯅꯦ ꯑꯗꯨꯏꯅꯦ ꯅꯪ ꯀꯩꯅꯣ ꯇꯧꯔꯤꯗꯣ ꯌꯥꯝ ꯆꯤꯟ ꯌꯥꯝ ꯍꯩꯌꯤꯅ ꯑꯣ ꯆꯥꯗ꯭ꯔꯤꯕ ꯑ ꯑꯗꯨꯒꯤꯅꯦ ꯆꯥꯗꯕꯩꯅꯦ ꯆꯤꯟ ꯆꯗꯕꯩꯅꯦ ꯆꯤꯟꯌꯥꯝ ꯍꯩꯔꯤꯗꯨ
ꯋꯥ ꯑꯣꯟꯊꯣꯛꯄꯗꯤ ꯍꯩꯒꯔꯥꯄꯣꯠꯅꯤꯀꯣ
ꯆꯥꯔꯗꯤ ꯅꯪ ꯁꯨꯃꯥꯏ ꯇꯧꯔꯣꯏꯕ ꯑꯩꯁꯦ ꯈꯜꯂꯤꯅꯤ ꯀꯩꯅꯣ ꯆꯥꯛ ꯆꯥ ꯆꯥꯛ ꯆꯥꯔꯒ ꯁꯨꯃꯥꯏꯅ ꯇꯧꯔꯤꯁꯦꯅ ꯈꯜꯂꯤꯅꯤ ꯑꯗꯩꯏ ꯑꯣꯟꯅꯔꯦꯕ ꯑꯩꯗꯣ ꯑꯗꯩꯏꯅꯦ ꯆꯥꯗꯕꯩꯅꯦ ꯅꯪ ꯆꯤꯟ ꯅꯪ ꯆꯤꯟ ꯌꯥꯝ ꯍꯩꯅꯤꯗꯣ ꯍꯣꯔꯦꯟꯌꯦ ꯍꯣꯔꯦꯟ ꯌꯦꯡꯉꯨꯀꯣ ꯅꯪ ꯆꯥꯛ ꯆꯥꯈ꯭ꯔꯗꯤ ꯅꯆꯤꯟꯗꯣ ꯈꯔ ꯀꯩꯅꯣ ꯇꯧꯔꯅꯤ ꯈꯔꯥ ꯐꯔꯅꯤ ꯍꯧꯖꯤꯛꯒꯨꯝꯅꯗꯤ ꯀꯜꯂꯣꯏꯕ
ꯅꯠꯇꯦ ꯑꯩ ꯍꯥꯏꯒꯦꯕ ꯑꯩ ꯍꯥꯏꯒꯦꯕ ꯅꯪ ꯀꯩ ꯆꯥꯛ ꯆꯥꯔꯕꯣ
ꯅꯪ ꯋꯥꯈꯟꯗ ꯀꯔꯤ ꯀꯩ ꯂꯩꯒꯦ ꯅꯪ ꯀꯩꯅꯣ ꯇꯧꯋꯣ ꯍꯥꯟꯅ ꯒꯦꯁ ꯇꯧꯋꯣꯗꯣ ꯍꯣꯏ ꯀꯃꯥꯏ ꯆꯥꯈꯤꯗꯣꯏꯅꯣ ꯍꯧꯖꯤꯛ ꯄꯨꯡ ꯃꯥꯄꯟ
ꯄꯨꯡ ꯍꯧꯖꯤꯛ ꯄꯨꯡ ꯃꯄꯥꯜ ꯑꯗꯨꯅꯦꯕ ꯈꯥꯡ ꯈꯪꯉꯤꯕ ꯅꯪ ꯋꯥ ꯉꯥꯡꯗꯣ ꯀꯩꯅꯣ ꯑ ꯄꯦꯠ ꯄꯦꯠ ꯂꯥꯎꯕꯒꯨꯝ ꯇꯣꯌꯦꯕ ꯏꯅꯔꯖꯤ ꯌꯥꯎꯗꯕꯒꯤ ꯇꯥꯏꯞꯇꯀꯣ
ꯎ ꯈꯡꯕꯅꯦ ꯅꯪ ꯑꯗꯨꯝ ꯈꯪꯕꯅꯦꯕ
ꯀꯔꯤꯒꯤꯅꯣ ꯍꯥꯏ ꯅꯪꯁꯨ ꯑꯩꯉꯣꯟꯗ ꯌꯥꯝ ꯈꯪ ꯉꯥ ꯑꯩꯁꯨ ꯌꯥꯝ ꯈꯪ ꯑꯩꯗ ꯑꯃ ꯂꯩꯔꯦꯀꯣ ꯃꯔꯝ ꯑꯃꯗꯤ ꯂꯩ
ꯑꯥ ꯑꯗꯨ ꯍꯥꯏ ꯑꯗꯨ ꯍꯥꯏꯕꯤꯌꯣꯔꯥ
ꯍꯥꯏꯌꯣꯅꯦ
ꯑꯩꯗꯤ ꯅꯣꯏ ꯋꯥꯈꯟꯕꯨ ꯀꯩꯅꯣ ꯑꯗꯨꯝ ꯒ꯭ꯦꯁ ꯇꯧꯕ ꯉꯝꯃꯦꯕꯀꯣ ꯍꯥꯏꯗꯤ ꯅꯪ ꯃꯥꯏꯗꯣ ꯎꯔꯕꯅꯤꯅ ꯉꯁꯥꯏ ꯑꯩ ꯍꯥꯏꯒꯨꯝꯅ ꯃꯥꯏꯗꯨ ꯈꯔ ꯎꯠ ꯅꯠꯇꯦ ꯋꯥꯈꯜꯒꯤ ꯅꯪ ꯋꯥ ꯈꯨꯉꯥꯡ
ꯑꯁ
ꯋꯥ ꯈꯨꯉꯥꯡꯗꯨꯗ ꯒ꯭ꯌꯥꯁ ꯇꯧꯋꯦꯕ
ꯅꯪꯒꯤ ꯋꯥꯈꯜꯗ ꯑꯩꯒꯤ ꯃꯥꯏ ꯈꯛꯗ ꯎꯕ ꯃꯥꯜꯂꯦ ꯑꯩꯒꯤ ꯁꯛꯇꯝ ꯁꯦꯁ ꯇꯨꯝꯕꯒꯁꯦ ꯌꯥ
ꯅꯪ ꯀꯔꯤꯅꯣꯅꯦ ꯐꯩꯔꯦꯡ ꯇꯨꯔꯦꯡ ꯉꯁꯥꯏ ꯅꯪꯅ
ꯀꯔꯤ
ꯉꯥꯥꯟꯊꯣꯛꯄꯗꯨꯗ ꯈꯪꯉꯦꯕ ꯑꯩ ꯒꯦꯁ ꯇꯧꯕ ꯉꯝꯃꯦꯕ ꯑꯗꯨꯏꯅꯤ ꯑꯗꯨ ꯑꯗꯨꯒꯤ ꯒꯦꯁ ꯇꯧꯕꯗꯣ ꯑꯩ ꯗꯤ ꯑꯩꯗꯤ ꯀꯩꯅꯣꯗ ꯈꯪꯉꯦꯕꯀꯣ ꯑꯗꯨꯒꯤꯅꯤ ꯃꯤ ꯑꯇꯩꯒ ꯃꯥꯟꯅꯗ꯭ꯔꯤ ꯗꯨ ꯏꯕꯥꯟꯅꯤ ꯑꯩꯒꯤ ꯅꯪꯒꯤ ꯋꯥꯈꯟ ꯈꯪꯉꯤꯗꯨ ꯑꯗꯨꯏꯅꯦ ꯑꯗꯨꯏꯅꯦ
ꯑꯗꯨꯅꯦꯕ ꯉꯁꯥꯏꯅ ꯉꯁꯥꯏꯅ ꯅꯪ ꯈꯨꯟꯖꯦꯜꯗꯨꯅ ꯈꯪꯉꯦ ꯍꯥꯏ ꯍꯥꯏꯌꯦꯕ
ꯑꯥ ꯅꯪ ꯋꯥꯈꯜꯗ ꯉꯥꯏꯈꯣ ꯅꯪ ꯋꯥꯈꯜꯗ ꯈꯜꯂꯤꯕ ꯅꯪꯅ ꯅꯪ ꯃꯥꯏ ꯗꯣ ꯑꯃꯨꯛ ꯊꯣꯛꯂꯛꯑꯦ ꯊꯣꯛꯂꯛꯄꯗꯒꯤ ꯑꯣ ꯉꯥꯡꯊꯂꯛꯄꯗꯨꯅ ꯂꯣꯏ ꯈꯪꯉꯤꯅꯦꯕ ꯃꯊꯪ ꯃꯊꯪ
ꯅꯪ ꯂꯩꯕꯛꯇꯨꯗ
ꯅꯪꯒꯤ ꯂꯥꯏꯐꯝꯅ ꯉꯥꯏꯔꯕ ꯃꯥꯜꯂꯦꯗ ꯇꯨꯝꯕ ꯆꯥꯕꯒ ꯈꯪ ꯈꯪꯉꯝꯗꯧ ꯃꯥꯥꯟꯗꯦ ꯅꯪꯁꯦ
ꯅꯠꯇꯦ ꯅꯠꯇꯦ ꯑꯗꯥ ꯑꯗꯨꯗ ꯅꯪ ꯍꯦꯟꯅ ꯈꯜꯂꯒ ꯑꯦꯗꯚꯥꯟꯇꯦꯖ ꯂꯧꯕꯗꯣ ꯁꯨꯃꯥꯏꯅ ꯇꯧꯔꯛꯀꯅꯨꯅꯦ
ꯑꯁ ꯑꯗꯣ ꯅꯪ ꯅꯪ ꯍꯥꯟꯅ ꯀꯣꯏꯔꯝꯕ ꯅꯨꯄꯤꯗꯨꯗꯤ ꯑꯗꯨꯃꯥꯏꯟ ꯇꯧꯕ꯭ꯔꯥ ꯑꯗꯨꯗꯤ ꯑꯩꯉꯣꯟꯗ ꯈꯟꯕꯒ ꯑꯩꯉꯣꯟꯗ ꯅꯪꯅ ꯈꯪꯕꯒ ꯃꯉꯣꯟꯗꯒ ꯀꯔꯤ ꯈꯦꯠꯅꯕ ꯍꯦꯟꯅ ꯈꯪꯉꯝꯗꯧ ꯃꯥꯜꯂꯤ ꯅꯪꯁꯦ
ꯑꯩ ꯅꯨꯄꯤ ꯀꯣꯏꯗꯕꯅꯤꯅ ꯈꯪꯖꯗꯦ ꯑꯗꯨꯒꯨꯝꯕ ꯀꯣꯏꯔꯗꯤ ꯈꯪꯂꯝꯕ ꯌꯥꯏ ꯍꯣꯏ
ꯀꯥꯏꯗꯦ ꯀꯥꯏꯗꯦ ꯍꯥꯏꯔꯒ ꯀꯔꯤꯔ ꯅꯍꯥꯟ ꯅꯪ ꯏꯁꯣꯏ ꯏꯁꯣꯔꯅ ꯌꯥꯔꯗꯤ ꯂꯧꯈ꯭ꯔꯅꯤ ꯍꯥꯏꯕ ꯅꯠꯇ꯭ꯔꯣ ꯑꯗꯨ ꯅꯨꯄꯤ ꯌꯥꯗꯕ꯭ꯔꯥ ꯏꯁꯣꯔꯅ
ꯀꯅꯥꯅꯣ ꯑꯩ ꯅꯪꯗꯤ ꯅꯨꯄꯥ ꯃꯌꯥꯝ ꯑꯥ ꯋꯥꯔꯤ ꯁꯥꯟꯅꯕꯅꯤꯅ ꯃꯤ ꯑꯣꯟꯅꯔꯝꯒꯅꯤ ꯅꯪꯒꯤꯁꯤ
ꯅꯠꯇꯦ ꯅꯪꯅ ꯍꯥꯏꯔꯤꯅꯤ ꯅꯨꯄꯤ ꯑꯩꯒꯤ ꯅꯨꯄꯤ ꯑꯃ ꯑꯥ ꯅꯪꯅ ꯈꯟꯖꯕ ꯅꯨꯄꯤꯗꯣ ꯌꯥꯏ ꯍꯥꯏꯔꯒ ꯑꯩꯅ ꯢꯁ ꯅꯥ ꯏꯁ ꯀꯔꯤ ꯊꯥ ꯀꯌꯥꯗꯒꯤ
ꯑꯥ ꯅꯪ ꯅꯨꯡꯇꯤꯒꯤ ꯅꯪꯒꯤ ꯍꯦ ꯅꯨꯡꯇꯤꯒꯤ ꯋꯥꯔꯤ ꯃꯥꯟꯅꯒꯗ꯭ꯔꯣ ꯀꯔꯤꯅꯣꯅꯦ ꯅꯝꯊꯤ ꯅꯨꯡꯇꯤꯒꯤ ꯋꯥꯔꯤ ꯃꯥꯟꯅꯔꯗꯤ ꯌꯥꯔꯣꯏꯍꯦ ꯀꯔꯤꯅꯣ ꯈꯪꯗꯦꯃꯤ
ꯑꯦꯁ ꯑꯦ ꯄꯥꯎ ꯏꯕꯥꯅꯤ ꯀꯨꯏꯔꯦꯗꯅ ꯄꯥꯎ ꯐꯥꯎꯅꯗꯕ ꯀꯔꯤꯔ ꯈꯪꯗꯦ ꯑꯗꯨꯝ ꯅꯍꯥꯒꯤꯁꯨ ꯑꯗꯨꯝ ꯄꯟ ꯄꯜꯂꯛꯄ ꯇꯥꯕꯅꯤ ꯀꯩꯅꯣ
ꯆꯍꯤ ꯇꯔꯥ ꯍꯦꯟꯅ ꯀꯩꯅꫭ ꯆꯍꯤ ꯇꯔꯥꯒꯤ ꯋꯥꯗꯨꯕꯨ ꯍꯧꯖꯤꯛ ꯉꯥꯟꯊ ꯐꯔꯦꯁꯤꯅ ꯅꯪꯒꯤ
ꯎꯝ ꯈꯪꯗꯦ ꯅꯪꯅ ꯉꯥꯡꯍꯟꯕꯅꯤꯅꯦ ꯏꯁ ꯅꯪ ꯅꯪ ꯅꯪꯒꯤ ꯆꯤꯛꯀꯟꯗꯣ ꯍꯧꯖꯤꯛꯐꯥꯎ ꯂꯥꯛꯇ꯭ꯔꯤꯅꯦ ꯀꯔꯤꯒꯤꯔ
ꯆꯤꯛꯀꯜꯂꯥ ꯑꯩ ꯉꯔꯥꯡ ꯄꯨꯔꯛꯀꯦ ꯇꯧꯕꯅꯦ ꯅꯣꯏ ꯅꯣꯏꯔꯣꯝꯗ ꯂꯥꯛꯑꯦꯕꯀꯣ ꯑꯗ ꯅꯪ ꯀꯧꯒꯦ ꯇꯧꯕꯗ
ꯌꯥꯗ꯭ꯔꯣ ꯐꫭꯟ ꯇꯧꯔꯛꯄ ꯌꯥꯗ꯭ꯔꯕ
ꯍꯟꯅ ꯀꯧꯔꯦ ꯅꯣꯏ ꯂꯩꯀꯥꯏꯒꯤ ꯂꯝꯕꯤꯗꯨꯗ ꯂꯥꯛꯄꯅꯦ ꯑꯩꯅ ꯅꯪꯖꯦ ꯀꯩꯅꯣ ꯕꯨꯏꯖꯤ ꯑꯣꯏꯕꯅꯤꯅ ꯑꯉꯥꯡ ꯂꯩꯔꯝꯅꯤꯅ ꯅꯪ ꯈꯔ ꯊꯕꯛ ꯆꯤꯜꯂꯝꯒꯅꯤꯅ ꯇꯧꯗ꯭ꯔꯕ ꯑꯩꯅ
ꯏꯁ ꯆꯤꯟꯗꯦꯗ ꯑꯁ ꯑꯉꯥꯡ ꯌꯥꯝ ꯑꯩꯒꯤ ꯑꯉꯥꯡ ꯌꯥꯝ ꯃꯔꯝ ꯑꯣꯛꯄꯅꯦ ꯌꯥꯕꯅꯦ
ꯑꯣꯛꯇꯦ ꯑꯣꯛꯇꯦ ꯅꯨꯡꯇꯤꯒꯤ ꯀꯞꯄꯤꯗꫭ ꯂꯣꯏ ꯈꯪꯉꯦ
ꯀꯩ ꯍꯥꯏꯕ
ꯅꯣꯏ ꯅꯨꯡꯇꯤꯒꯤ ꯀꯞꯄꯤꯗꯣ ꯈꯪꯉꯦꯕ ꯑꯉꯥꯡꯗꯣ ꯑꯗꯨꯒ ꯅꯣꯏ ꯅꯨꯡꯗꯥꯡ ꯍꯦꯛ ꯅꯨꯡꯗꯥꯡꯗ ꯇꯨꯝꯕ ꯌꯥꯗꯦ ꯍꯥꯏꯕ ꯄꯥꯎꯁꯨ ꯇꯥꯔꯦ
ꯑꯗꯣ ꯍꯟꯗꯛꯇꯤ ꯌꯥꯔꯦꯗꯅ ꯍꯟꯗꯛ ꯇꯥꯅꯦꯗꯅ ꯍꯣ
ꯇꯥꯏꯌꯦ ꯇꯥꯏ ꯅꯨꯡꯗꯥꯡꯗ ꯀꯞꯄꯤꯗꫭ ꯀꯞꯄꯤꯗꫭ ꯅꯪ ꯃꯤꯠꯀꯖꯦ ꯂꯣꯏꯅ
ꯗꯥꯛ ꯁꯔꯀꯜꯉꯥ ꯉꯥꯛꯇ ꯉꯥꯏꯔꯦ
ꯍꯥ ꯍꯥ ꯍꯥ ꯀꯞꯇ꯭ꯔꯗꯤ ꯐꯔꯦꯅꯦ ꯀꯩꯗꯧꯖꯦ ꯍꯥꯏꯕ ꯗꯨꯗ
ꯕ꯭ꯔꯥꯁꯇꯤ ꯇꯧꯔꯕꯣ ꯅꯪ ꯍꯥ ꯆꯤꯟꯒꯁꯦ ꯁꯦꯡꯂꯕꯕ
ꯃꯅꯝ ꯈꯔ ꯊꯣꯛꯄ꯭ꯔꯥ
ꯑꯦ ꯁꯦꯡꯗꯧ ꯃꯅꯝꯁꯦ ꯈꯔ ꯆꯦꯟꯕ ꯃꯥꯜꯂꯦꯕ
ꯊꯣꯛꯄ꯭ꯔꯥ
ꯈꯪꯗꯦꯕꯣ ꯅꯪ ꯒꯤꯔ ꯀꯅꯥ ꯑꯗꯨꯅꯦꯕ ꯈꯪꯉꯦꯕ ꯅꫭꯏꯒ ꯀꯔꯤ ꯑꯦ ꯅꯪꯖꯦ ꯀꯩꯅꯣ ꯌꯥꯝ ꯐ꯭ꯔꯦꯁ ꯑꯣꯏꯗꯨꯗꯤ ꯃꯅꯥ ꯐ꯭ꯔꯦꯁ ꯑꯣꯏꯗꯕ ꯃꯥꯜꯂꯦꯀꯣ ꯅꯪꯗꯣ ꯅꯪ ꯋꯥꯍꯩꯗꯨꯅ ꯑꯁ ꯅꯪꯒꯤ
ꯑꯩꯗꯤ ꯅꯣꯏꯒꯤ
ꯍꫭꯏ ꯗꯥ
ꯑꯩꯗꯤ ꯅꫭꯏ ꯅꯣꯏ ꯍꯦꯔꯣ ꯍꯦꯔꯣꯒꯨꯝꯅ ꯃꯣꯠꯇꯤꯀꯣ
ꯑꯩꯁ ꯑꯩ ꯍꯦꯔꯣꯗꯤ ꯑꯗꯨꯃꯥꯏ ꯇꯧꯗꯦꯍꯦ ꯌꯥꯝ ꯅꯥꯟꯕꯅꯦ
ꯑꯦꯁ ꯅꯪ ꯃꯃꯥꯡꯒꯥꯗꯅꯤ ꯅꯪ ꯃꯃꯥꯡꯗꯅꯤ ꯍꯌꯦꯡꯋꯥꯏ ꯂꯩꯃꯤꯟꯅꯔꯀꯥꯟꯗꯗꯤ ꯈꯪꯗꯅꯤ ꯅꯪ
ꯑꯩ ꯑꯩꯔꯣ ꯈꯡꯕ꯭ꯔꯥꯕ ꯅꯪ ꯑꯥ ꯅꯪꯉꯣꯟꯗꯒꯤ ꯅꯥꯟ ꯅꯥꯟꯗꯦ ꯍꯥꯏ ꯅꯪ ꯍꯥꯏꯔꯤꯁꯤꯅ ꯑꯩ ꯍꯦꯔꯣ ꯅꯪ ꯌꯥꯝ ꯈꯪꯕꯩ ꯇꯥꯏꯞꯗꯅꯤꯀꯣ ꯑꯗꯨꯗꯤ ꯅꯪ ꯑꯣꯏꯝꯅꯤꯌꯦ
ꯅꯠꯇꯦ ꯅꯠꯇꯦ ꯅꯣꯏ ꯍꯦꯔꯣ ꯑꯣꯏꯒꯥꯗꯕꯗꯣ ꯃꯣꯁꯨ ꯃꯣꯠꯂꯦ ꯃꯣꯁꯨ ꯃꯣꯠꯇꯣꯏꯅꯦ ꯍꯥꯏꯗꯤ ꯑꯩ ꯑꯩꯒꯨꯝꯅꯗꯤ ꯇꯧꯔꯣꯏꯕ ꯑꯩꯉꯣꯟꯗ ꯃꯣꯜꯂꯦ ꯍꯥꯏꯔꯒꯥꯗꯤ ꯑꯁ ꯅꯪ ꯍꯌꯦꯡꯋꯥꯏ ꯂꯩꯃꯤꯟꯅꯔꯤ ꯅꯪ ꯅꯨꯡꯇꯤꯒꯤ ꯅꯥꯀꯣꯡꯗꯣ ꯐꯨꯟꯗꯧꯔꯤ
ꯑꯁꯤꯗꯤ ꯌꯥꯗꯦ ꯅꯪ ꯑꯦ ꯌꯥꯝ ꯈꯪꯕꯩ ꯇꯥꯥꯏꯞꯗꯀꯣ ꯑꯩ ꯏꯋꯥ ꯑꯣꯏꯗꯧꯕꯁꯦꯀꯣ ꯅꯥꯟꯕꯅꯦꯍꯦ ꯅꯥꯟꯒꯥꯅꯤꯍꯦ ꯃꯣꯠꯂꯗꯤ ꯂꯩꯔꯣꯏꯗꯥ ꯈꯪꯗꯤ ꯈꯪꯗ꯭ꯔꯤꯕ ꯍꯧꯖꯤꯛꯇꯤꯀꯣ
ꯑꯗꯥ ꯈꯪꯉꯣꯏꯌꯦ ꯈꯪꯉꯣꯏꯌꯦ ꯅꯪ ꯅꯪ ꯃꯃꯥꯡꯗ ꯗꯤ ꯅꯪ ꯅꯪ ꯃꯃꯥꯡꯗꯗꯤ ꯅꯥꯟꯕ ꯁꯥꯗꯣꯏꯅꯦ ꯍꯌꯦꯡꯋꯥꯏ ꯂꯩꯃꯤꯟꯅꯔꯒꯥꯗꯤ ꯕ꯭ꯔꯥꯁ ꯀꯥ ꯇꯧꯗꯕꯤꯗ ꯂꯩꯗꯣꯏꯅꯦ ꯌꯦꯡꯉꯣ
ꯑꯁ ꯑꯁ ꯑꯁ
ꯑꯩꯒꯨꯝꯅ ꯅꯥꯜꯂꯗꯤ ꯐꯕꯀꯣ ꯑꯩꯉꯣꯟꯗꯥꯒꯤ ꯍꯦꯟꯒꯤꯗꯣꯏꯅꯦꯕ
ꯅꯪ ꯅꯪ ꯑꯣꯏꯒꯗꯧ ꯃꯥꯂꯦꯕ ꯑꯩ
ꯑꯩ ꯑꯩꯕꯨ ꯑꯣꯏꯔꯗꯤ ꯅꯪ ꯂꯥꯏꯕꯛ ꯐꯔꯑꯦ ꯑꯩꯗꯤ ꯅꯍꯟꯕꯅꯤ